ꯍꯂꯣ ꯇꯕꯔꯣ
ꯇꯦ ꯅ ꯑꯦ ꯑꯗ ꯄꯨꯔꯣ
ꯇꯌꯦ
ꯀꯔꯤ ꯇꯧꯔꯤꯅꯣ
ꯐꯝ꯭ꯔꯒ ꯂꯩꯌꯦ ꯁꯥꯕꯒꯤ
ꯐꯝꯅꯒ ꯂꯩꯌꯦ
ꯑ
ꯀꯔꯤꯒꯤ ꯐꯝꯂꯒ ꯂꯩꯕ꯭ꯔꯥ
ꯇꯃꯟꯕꯒꯤ ꯌꯥꯗ꯭ꯔꯦ ꯅꯣꯡ ꯁꯨꯏ ꯍꯥꯏꯕ꯭ꯔꯣ ꯅꯣꯏ ꯃꯐꯝꯅ
ꯍꯥꯥ
ꯅꯣꯡ ꯆꯦ ꯍꯥꯏꯕ꯭ꯔꯣ ꯅꯣꯏꯒꯤ ꯃꯐꯝꯗ
ꯅꯣꯡ ꯆꯨꯋꯦ ꯍꯣꯏ
ꯎꯝ ꯍꯣꯏ ꯑꯗꯨꯗꯤ ꯅꯣꯡ ꯆꯨꯗꯨꯗ ꯑꯃꯨꯛꯀ ꯅꯨꯡꯁꯥ ꯊꯣꯛꯑꯦ
ꯍꯥꯥ
ꯑꯃꯨꯛꯀ ꯅꯨꯡꯁꯥ ꯊꯣꯛꯂꯛꯑꯦ ꯑꯩꯈꯣꯏꯗꯗꯤ
ꯀꯔꯤ ꯍꯥꯏꯕ꯭ꯔꯥ
ꯅꯨꯡꯁꯥ ꯑꯃꯨꯛꯀ ꯊꯣꯛꯂꯛꯑꯦ ꯑꯩꯈꯣꯏꯗꯗꯤ
ꯍꯣꯏ ꯂꯣꯛꯁꯥꯁꯨ ꯐꯛꯑꯦ ꯑꯗꯣ ꯈꯖꯤꯛꯇꯪ ꯈꯖꯤꯛꯇꯪ ꯑꯣꯏꯅꯀꯣ ꯂꯣꯡꯒ ꯂꯩꯌꯦꯕ
ꯑꯣ ꯑꯁ ꯑꯃꯨꯛꯀꯁꯥꯏ ꯉꯁꯥꯏꯗꯨꯗꯤ ꯅꯣꯡ ꯆꯨꯅꯤꯡꯉꯥꯏꯒꯨꯝ ꯅꯝꯃꯝꯂꯛꯄꯅꯦ ꯌꯥꯗ꯭ꯔꯦ ꯉꯁꯥꯏꯗꯤ ꯃꯝꯔꯛꯄꯅꯦꯕꯥꯟ ꯅꯣꯡ ꯆꯨꯅꯤꯉꯥꯏꯒꯨꯝꯅ
ꯍꯣꯏ
ꯍꯧꯖꯤꯛꯛꯗꯤ ꯌꯥꯗꯦ
ꯎꯝ
ꯁꯥꯕꯗꯨ
ꯅꯨꯄꯥ ꯑꯃꯗꯣ ꯃꯌꯥꯡ ꯅꯨꯄꯥꯗꯣ ꯂꯋꯥꯏ ꯇꯥꯔꯒ ꯂꯩꯌꯦ
ꯑꯁꯤ ꯀꯔꯤ ꯇꯕ꯭ꯔꯥ
꯭ꯌꯥꯟ ꯇꯥꯗꯦ ꯑꯩ ꯃꯥ ꯑꯩꯉꯣꯟꯗ ꯑꯩ ꯍꯁꯄꯤꯇꯥꯜꯗ ꯂꯩꯕ ꯀꯥꯟꯗ ꯀꯣꯜ ꯇꯧꯔꯛꯑꯦꯕ ꯄꯥꯏꯈꯥ ꯇꯦꯕ ꯄꯥꯏꯈꯥ ꯊ꯭ꯔꯒ ꯂꯥꯛꯑꯒ ꯍꯜꯂꯛꯑꯒ ꯈꯔ ꯂꯩꯔꯒ ꯑꯩ ꯇꯧꯔꯒꯦꯕ ꯑꯗꯨꯣ ꯃꯥꯅ ꯇꯔ ꯀꯣꯜ ꯇꯧꯔ ꯍꯧ ꯇꯧꯔꯒ ꯂꯩꯔꯦ ꯇꯧꯔꯒ ꯂꯩꯔ ꯑꯩꯈꯒꯤ ꯑꯩ ꯀꯅꯥꯅꯣ ꯍꯥꯏꯗꯅ ꯃꯥ ꯐꯣꯟꯜ ꯇꯧꯔꯒ ꯂꯩꯔꯦꯁꯨ ꯄꯤꯛ ꯎꯞ ꯇꯧꯔꯦꯕ ꯀꯃꯥꯏꯅ ꯇꯧꯔꯤꯅꯣ ꯍꯥꯏꯔꯒ ꯃꯥ ꯑꯩꯉꯣꯟꯗ ꯈꯨꯝꯗ꯭ꯔꯦꯕ ꯑꯗꯨꯝ ꯍ ꯇ꯭ꯔ ꯑꯩꯈꯣꯏ ꯆꯦ ꯆꯦ ꯈꯟꯕꯗꯣ ꯑꯗꯨꯃꯥꯏꯅ ꯇꯧꯔꯒ ꯂꯩꯔꯦ ꯈꯨꯝꯃꯣ ꯑꯩꯅ ꯍꯥꯏꯕꯗꯣ ꯍꯥꯏꯅ ꯅ ꯍꯜꯂ ꯅꯪ ꯀꯩ ꯇꯧꯕ꯭ꯔꯥ ꯆꯥꯛ ꯆꯥꯔꯕ꯭ꯔꯥ ꯐꯔꯕ꯭ꯔꯣ ꯑꯩ ꯑꯩ ꯑꯍꯥꯟꯕꯗꯤ ꯈꯨꯝꯃꯦꯕ ꯑꯗꯨ ꯑ ꯃꯥꯗꯣ ꯑꯗꯨ ꯑꯗꯨꯒꯤ ꯋꯥꯗꯣ ꯑꯥ ꯈꯨꯝꯗꯕꯒꯤ ꯑꯌꯨꯛꯀꯅꯤꯨ ꯋꯥ ꯅꯪꯒꯤ ꯋꯥ ꯈꯨꯝꯃꯔꯣꯏ ꯅꯪ ꯑꯩꯉꯣꯟꯗ ꯍꯥꯏꯗ꯭ꯔꯤꯐꯥꯎꯅ ꯍꯥꯏꯕꯅꯤ ꯃꯥꯗꯣ ꯀꯁꯨ ꯇꯧꯗꯦ ꯀꯁꯨ ꯇꯧꯗꯦ ꯍꯥꯏ ꯑꯩꯅ ꯅꯪ ꯉꯁꯤꯒꯤꯛ ꯊꯥꯗꯣꯛꯁꯦ ꯅꯪ ꯅꯤꯡꯁꯤꯡꯉꯀꯣ ꯅꯪ ꯅꯤꯡꯁꯤꯡꯉꯀꯣ ꯑꯩꯉꯣꯟꯗ ꯑꯃꯨꯛ ꯍꯥꯏꯔꯕ ꯃꯇꯨꯡꯗ ꯅꯪ ꯈꯪꯒꯅꯤꯅ ꯑꯩ ꯍꯥꯏꯔꯝꯃꯦꯕ ꯣꯃ ꯑꯗꯨꯝ ꯇꯧꯔꯒ ꯂꯩꯔꯒ ꯁꯦꯟ ꯇꯧꯕꯤꯔꯣ ꯍꯥꯏꯔꯒ ꯀꯃꯗ ꯍꯣꯏ ꯍꯣꯏ ꯍꯣꯏ ꯇꯧꯔꯒ ꯀꯣꯜ ꯀꯥꯠ ꯇꯧꯈ꯭ꯔꯦꯕ ꯑꯩꯁꯨ ꯁꯥꯅꯤꯡꯉꯒ ꯃꯥꯒꯤ ꯈꯣꯜ ꯃꯥꯗꯣ ꯇꯧꯅꯁꯨ ꯇꯧꯁꯤ ꯇꯧꯔꯣ ꯇꯧꯅꯤꯡꯉꯗꯤ ꯌꯥꯝ ꯇꯧꯔꯁꯨ ꯨ ꯍꯥꯏꯅ ꯑꯩꯗꯣ ꯃꯥꯒꯤ ꯇꯧꯔꯒ ꯑꯩ ꯑꯃꯨꯛ ꯍꯟꯅ ꯇꯧꯗ꯭ꯔꯦ ꯅꯪꯉꯣꯟꯗ ꯇꯧꯔꯦꯕ ꯅꯉꯣꯟꯗ ꯇꯧꯔꯛꯄ ꯀꯥꯟꯗ ꯃꯥ ꯀꯣꯜ ꯇꯧꯔꯛꯑꯦ ꯇꯣ ꯄꯥꯏꯈꯠꯇ꯭ꯔꯦꯕ ꯑꯩ ꯄꯥꯏꯈꯠꯇ꯭ꯔꯒ ꯁꯤꯣꯏ ꯅꯪ ꯂꯣꯏꯕ ꯀꯥꯟꯗ ꯑꯩꯅ ꯅꯪ ꯒ꯭ꯌꯥꯟ ꯇꯥꯔꯨꯗ ꯅꯪ ꯈꯪꯉꯨꯀꯣꯅ ꯑꯩ ꯍꯥꯏꯕ ꯑꯦ ꯇꯧꯒꯦꯅ ꯀꯣꯜ ꯇꯧꯈ꯭ꯔꯤꯅꯣ ꯍꯥꯏꯌꯦꯦꯕ ꯀꯔꯤ ꯁꯦꯟ ꯇꯧꯅꯤꯡꯉꯥꯏ ꯀꯔꯤ ꯀꯥ ꯇꯧꯅꯤꯡꯉꯥꯏ ꯂꯩꯕ꯭ꯔꯥ ꯇꯧꯅꯤꯡ ꯂꯩꯕ ꯇꯞꯀꯥ ꯇꯧꯗ꯭ꯔꯗꯤ ꯁꯦꯟ ꯇꯧꯗꯕ ꯌꯥꯗꯕ꯭ꯔꯥ ꯌꯥꯔꯦ
ꯅꯪꯅ ꯆꯤꯟꯗꯧꯁꯤꯅ ꯑꯇꯥ ꯂꯩꯦ ꯑ ꯇꯥꯎ ꯇꯥꯎ ꯇꯥꯎ ꯍꯥꯏꯔꯒ ꯄꯅꯣ ꯍꯥꯏꯔꯒ ꯑꯩꯒꯤ ꯏꯃꯥꯟꯅꯕꯗꯣ ꯑꯦ ꯑꯩꯅ ꯀꯣꯜ ꯇꯧꯋꯦ ꯍꯥꯏꯕ ꯀꯥꯟꯗ ꯑꯇꯣꯞꯄꯅ ꯀꯣꯜ ꯇꯧꯏꯦ ꯍꯥꯏꯕ ꯀꯦꯔꯥ ꯑꯗꯨꯃꯥꯏꯅ ꯇꯥꯝꯃꯦ ꯅꯆꯤꯟꯅ ꯊꯤꯅ ꯑꯗꯨ ꯅꯨꯄꯤꯗꯣ ꯀꯣꯜ ꯇꯧꯔꯒ ꯑ ꯂꯄꯤꯣ ꯇꯧꯔꯛꯑꯦ ꯑꯩ ꯏꯕꯒꯤ ꯃꯥ ꯑꯩ ꯍꯧꯖꯤꯛ ꯄꯥꯏꯈꯠꯇ꯭ꯔꯗꯤ ꯌꯥꯗ꯭ꯔꯦ ꯑꯗꯨꯃꯥꯏꯅ ꯇꯧꯔ ꯅꯪꯒꯤ ꯑꯩꯈꯣꯏꯒꯤ ꯃꯉꯣꯟꯗ ꯀꯣꯜ ꯍꯥꯟꯅ ꯇꯧꯔꯒ ꯑꯩꯉꯣꯟꯗ ꯀꯣꯜ ꯇꯧꯔꯛꯄꯅꯤꯅꯦ ꯍꯥꯏꯅꯀꯣ ꯍꯥꯏꯗꯣꯅ ꯊꯝꯕꯤ ꯈ꯭ꯔꯦꯕ ꯑ ꯍꯧꯖꯤꯛ ꯊꯥꯔꯛꯑꯦꯕ ꯊꯥꯔꯛꯄꯗꯨꯁꯨ ꯈꯪꯗꯦ ꯃꯥꯒꯤ ꯐꯣꯟ ꯀ꯭ꯔꯤꯔꯣ ꯑꯗꯨꯃꯥꯏꯅ ꯇꯧꯕ ꯑꯣꯏꯗꯦꯕ ꯑꯇꯣꯞꯄꯒꯤ ꯐꯣꯟꯒꯨꯝꯕꯗꯒꯤꯀꯣ ꯑꯣꯏꯅ ꯊꯥꯔꯛꯑꯦꯕ ꯑꯩꯈꯣꯏ ꯑꯅꯤ ꯉꯁꯤꯁꯦ ꯋꯥꯁꯦ ꯂꯥꯎꯗꯧ ꯋꯥꯁꯦ ꯌꯥꯝꯗꯧ ꯃꯥꯜꯂꯦ ꯅꯠꯇ꯭ꯔꯒ ꯃꯥ ꯕ꯭ꯂꯣꯛ ꯑꯃꯨꯛꯀ ꯆꯥꯒꯅꯤ
ꯎꯝ ꯑꯁꯪ ꯦꯗꯥꯅ ꯑꯅꯤꯁꯨꯨ
ꯃꯉꯣꯟꯗ ꯑꯩꯤ ꯇꯧꯕ ꯁꯣꯏꯗ꯭ꯔꯦ
ꯎꯝ
ꯑꯇꯣꯞꯄ ꯅꯨꯄꯥꯁꯤꯡꯕꯨ ꯑꯗꯨꯝ ꯀꯣꯜ ꯀꯣꯜ ꯇꯧꯕ ꯍꯧꯔꯅꯤ ꯃꯥ ꯑꯗꯨꯝ ꯇꯧꯔꯗꯤ
ꯑ ꯁꯦ ꯌꯥꯗ꯭ꯔꯤꯒꯣ
ꯆ ꯆꯑ ꯅ ꯗꯣꯝ ꯁꯣꯃꯤꯂꯑꯅ ꯇꯧꯕ ꯍꯧꯔꯅꯤ ꯍꯥꯏꯕꯅꯦꯒ ꯅꯨꯡꯁꯤ ꯍꯥꯏꯕꯅꯁꯨ ꯅꯠꯇꯦ ꯑꯇꯣꯞꯄ ꯑꯗꯨꯝ ꯇꯧꯔꯔꯣꯏꯅ ꯈꯜꯂꯒ ꯂꯥꯛꯕ ꯕ ꯁꯥꯗꯨꯋꯥ ꯈꯪꯉ ꯃꯣꯏꯁꯨ ꯅꯨꯡꯉꯥꯏ ꯅꯨꯡꯉꯥꯏꯕꯗꯣ ꯑꯗꯨꯃꯥꯏꯅ ꯇꯧꯕ ꯍꯧꯔꯅꯤ
ꯁꯤꯗꯁꯨ ꯑꯁꯤꯒꯤ ꯄꯥꯏꯕ ꯃꯤꯁꯤꯡꯅ ꯍꯥꯏꯕꯁꯦ ꯑꯁꯤꯗꯒꯤꯁꯨ ꯅꯨꯄꯤ ꯅꯨꯄꯥ ꯈꯪꯅꯕ ꯊꯣꯛꯄ ꯍꯧꯔꯦꯅ ꯍꯥꯏꯔꯛꯑꯦ
ꯑꯣꯏꯔꯝꯅꯤ ꯑꯣꯏꯔꯝꯅꯤ ꯑꯩꯁꯨ ꯈꯜꯂꯒ ꯂꯩꯕꯅꯦ ꯑꯣꯏꯔꯝꯃꯅꯤꯀꯣꯅ ꯈꯜꯂꯒ ꯍ ꯃꯣꯏꯗ ꯍꯥꯟ
ꯩꯐꯝꯝꯅꯦ ꯍꯥꯏꯌꯦ ꯑꯗꯨꯅ ꯃꯣꯏꯅ ꯊꯣꯛꯄꯅꯤꯅ ꯑꯣꯏꯕ ꯇꯥꯔꯦꯅ ꯍꯥꯏꯔꯛꯑꯦ
ꯍ ꯑꯗꯨꯒ ꯈꯪꯕ꯭ꯔꯥ ꯒ꯭ꯔꯨꯞꯇ ꯑꯩ ꯅꯍꯥꯟ ꯑꯗꯨꯝ ꯌꯦꯡꯉꯦꯕ ꯑꯩ ꯍꯧꯖꯤꯛ ꯀꯥꯟꯗ ꯅꯪꯗꯕꯒꯤ ꯑꯩ ꯌꯦꯡꯗ꯭ꯔꯦꯕ ꯒ꯭ꯔꯨꯞꯇ ꯃꯦꯁꯦꯖꯁꯤꯡꯗꯣ ꯅ ꯌꯦꯡꯕ ꯀꯥꯟꯗ ꯅꯨꯄꯤꯁꯤꯡꯁꯦ ꯌꯥꯝ ꯄꯥꯝꯗꯤ ꯄꯥꯝꯕ ꯃꯥꯜꯂꯦ ꯍꯥꯏꯅ ꯀꯣ ꯐꯪꯕꯗꯣ ꯄꯥꯝꯗꯤ ꯄꯥꯝꯃ ꯃꯥꯜꯂꯦ ꯑꯇꯣꯞꯄ ꯑꯗꯨꯝ ꯍꯥꯏꯗꯤ ꯆꯨꯝꯅ ꯅꯣꯔꯃꯦꯜꯒ ꯀꯣꯒꯨꯝꯕ ꯇꯧꯔꯀꯥꯟꯗ ꯕ꯭ꯂꯣꯛ ꯕ꯭ꯂꯣꯛꯒꯨꯝ ꯆꯥꯔꯦ ꯑꯁꯤꯗꯗꯤ ꯇꯁꯦ ꯇꯧꯁꯦ ꯅꯠꯇ꯭ꯔꯒ ꯑꯗꯨꯝ ꯂꯥꯏꯔꯒ ꯂꯩꯔꯦ ꯍꯥꯏꯅ ꯀꯣ ꯄꯝ ꯄꯥꯃ ꯃꯥꯂ ꯍꯥꯏ ꯄ ꯋꯥꯗꯣ ꯑꯗꯨꯃꯥꯏꯅ ꯍꯥꯏꯔꯒ ꯂꯩꯔꯝꯃꯦꯕꯁꯦꯡꯗꯤ ꯁꯦꯡꯕꯅꯦ ꯍꯥꯏꯅ ꯍ ꯆꯅ ꯁꯦꯀꯣ ꯇꯔ ꯕ꯭ꯂꯒ ꯐ꯭ꯂꯒ ꯀꯧꯈꯒꯤ ꯇꯧꯔ ꯄꯨꯔ ꯀꯕꯤꯔ ꯊꯣ ꯀꯅꯥꯗ ꯊ ꯄꯨ꯭ꯔꯥꯍ ꯗ ꯃꯥ ꯇꯧꯔꯦꯅ ꯀꯥ ꯍ ꯍꯧꯖꯤꯛꯀꯥꯟꯁꯤ ꯇꯧꯔꯛꯑꯣ ꯇꯧꯔꯛꯑꯣ ꯑꯩꯉꯣꯟꯗ ꯑꯩꯉꯣꯟꯗ ꯍꯥꯏꯔꯒꯀꯣ ꯀ ꯍꯣꯋꯥꯅꯤꯗ
ꯎꯝ ꯈꯪꯅꯗꯕ ꯃꯤꯕꯨ ꯋꯥꯔꯤ ꯁꯥꯟꯅꯕꯅ ꯌꯥꯝ ꯊꯨꯅꯁꯨ ꯃꯇꯝ ꯂꯣꯏꯌꯦꯦ
ꯎꯝ ꯑꯣꯏꯔꯝꯅꯤ ꯑꯗꯨꯕꯨꯗꯤ
ꯈꯔ ꯀꯔꯤ ꯋꯥ ꯉꯥꯡꯕ ꯅꯨꯡꯉꯥꯏꯗꯕ ꯃꯤ ꯑꯣꯏꯔꯗꯤ ꯌꯥꯝ ꯃꯇꯝ ꯁꯦ ꯁꯥꯡꯕ ꯃꯥꯟꯕꯅꯦꯕ ꯑꯗꯨꯒ ꯈꯔ ꯋꯥꯔꯤꯗꯣ ꯅꯨꯡꯉꯥꯏꯕ ꯍꯥꯎꯔꯗꯤ ꯑꯗꯨꯝ ꯃꯇꯝꯁꯦ ꯈꯪꯗꯅ ꯑꯗꯨꯝ ꯇꯠꯂꯒ ꯂꯩꯔꯝꯃꯅꯤ
ꯃꯥꯏ ꯊꯋꯦ ꯇꯕꯨꯗꯤ ꯇꯧꯃꯦ
ꯅꯪꯁꯨꯨ ꯅꯪꯗꯤ ꯅꯪ ꯅꯨꯄꯥꯕꯨ ꯀꯤꯕꯒꯤꯁꯨ ꯑꯣꯏꯔꯝꯅꯤꯗ ꯅꯨꯄꯥ ꯇꯧꯅꯤꯡꯗ꯭ꯔꯤꯁꯦ
ꯀꯤꯕꯅꯦ ꯀꯤꯗꯕ ꯀꯤꯕ ꯅꯠꯇꯦ ꯑꯩꯗꯤ ꯑꯗꯨꯝ ꯃꯍꯥꯎ ꯁꯥꯒꯦ ꯑꯩꯗꯤ ꯇꯧꯅꯤꯡꯗꯕꯅꯤꯅ ꯃꯉꯣꯟꯗ ꯋꯥꯔꯤ ꯁꯥꯏꯌꯦ ꯅ ꯁꯣꯅꯤꯕꯁꯅꯠꯇ ꯑꯗꯨꯝ ꯋꯥꯔꯤꯗꯤ ꯅꯨꯄꯥ ꯍꯥꯏꯔꯗꯤ ꯌꯥꯝꯅ ꯁꯥꯅꯤꯡꯕꯗꯤ ꯑꯣꯏꯗꯕꯒꯤ ꯊꯥꯗꯕꯅꯤ ꯍꯥꯏ ꯑ
ꯑꯩꯁꯨ ꯅꯨꯄꯥ ꯑꯅꯤ ꯈꯛꯇꯅꯤꯗ ꯇꯥꯎꯕ ꯑꯩꯈꯣꯏꯒꯤ ꯀꯣꯂꯦꯖ ꯄꯨꯟꯕ ꯅꯨꯄꯥꯒ
ꯍꯣꯏ ꯍꯣꯏ
ꯄ ꯃꯥꯒ
ꯎꯝ
ꯎꯅꯦ ꯃꯥ ꯇꯧꯅꯤ ꯑ ꯇꯧꯅꯤ ꯇꯧ ꯇꯧꯔꯁꯨꯅꯨ ꯑꯩ ꯁꯥꯎꯔꯤꯉꯃꯜꯗꯅ ꯑꯩ ꯃꯉꯣꯟꯗ ꯀꯔꯤꯁꯨ ꯍꯥꯏꯅꯤꯡꯗ꯭ꯔꯦ ꯍ ꯇꯧꯅꯤ ꯀꯇꯥꯔꯦꯁ ꯃꯥ ꯑꯩꯉꯣꯟꯗ ꯑꯃꯨꯛ ꯀꯥ ꯍꯟꯅ ꯀꯤꯅꯣ ꯍꯥꯏꯕ ꯀꯥꯟꯗ ꯃꯥ ꯈꯪꯗꯣꯏꯅꯤ ꯍꯥꯏꯅ
ꯎꯝ ꯑꯁ ꯈꯪꯗ꯭ꯔꯦꯗ ꯍꯣꯏꯒꯤꯁꯦ ꯑ ꯍꯧꯖꯤꯛꯇꯤ ꯀꯔꯤ ꯇꯧꯔꯒ ꯂꯩꯕ꯭ꯔꯣ
ꯀꯩꯁꯨ ꯇꯧꯗ ꯃꯄꯥꯟꯗ ꯁꯥꯕꯒꯤ ꯂꯦꯞ꯭ꯔꯕ ꯂꯩ ꯀꯩꯁꯨꯣ ꯍꯧꯖꯤꯛ ꯈꯥꯎ ꯂꯥꯛꯇꯦ ꯒ꯭ꯌꯥꯟ ꯇꯥꯗꯦ
ꯑꯩ ꯈꯪꯗ꯭ꯔꯦ ꯁꯥꯕꯅꯁꯨꯀꯣ ꯑꯗꯣ ꯉꯔꯥꯡꯒ ꯉꯁꯤꯗꯤ ꯈꯔꯗꯤ ꯐꯥꯕ ꯃꯥꯜꯂꯦ
ꯍꯥꯥ
ꯉꯔꯥꯡꯒ ꯉꯁꯤꯗꯤ ꯈꯔ ꯐꯥꯕ ꯃꯥꯜꯂꯦ ꯁꯥꯕ ꯌꯥꯝ ꯀꯟꯅꯗꯤ ꯁꯥꯕꯗꯤ ꯑꯣꯏꯗꯦ
ꯑ
ꯑꯁ ꯑꯥꯗ ꯃꯣꯔꯣꯛꯀꯨꯝꯕꯗꯣ ꯇꯥꯡꯕꯗꯨ ꯂꯣꯏꯔꯦ
ꯎꯝ ꯅꯪꯉꯣꯟꯗꯗꯤ ꯈꯔ ꯏꯌꯥꯝꯕꯒꯤ ꯃꯐꯝꯗ ꯌꯦꯡꯂꯒ ꯆꯠꯄꯅꯦꯕ ꯃꯤ ꯑꯇꯣꯞꯄꯒꯤ ꯎꯝ ꯗꯨꯀꯥꯟ ꯑꯃꯗꯗꯤ ꯄꯤꯁ ꯃꯔꯤꯗ ꯂꯨꯄꯥ ꯌꯥꯡꯈꯩ ꯑꯣꯏꯅꯦ ꯑꯗꯨ ꯑꯣꯏꯕꯤ ꯅꯪꯒꯤꯗꯤ ꯇꯔꯨꯛ ꯀꯣꯏꯕ ꯊꯤꯕ ꯆꯠꯄꯅꯤ ꯇꯔꯨꯛ ꯄꯅꯤ
ꯑꯣ ꯐꯔꯦ ꯐꯔꯦ ꯆꯅ ꯋꯥꯏꯔꯁ ꯑ ꯃꯥ
ꯅꯨꯡꯁꯥ ꯁꯥꯕꯤ ꯅꯣꯏꯒꯤ ꯐ꯭ꯔꯤꯖ ꯂꯩꯇ꯭ꯔꯦꯀꯣ
ꯥꯏꯀꯔꯦꯐꯁꯨ ꯌꯦꯗꯗ꯭ꯔꯒ ꯅꯪ ꯉꯁꯨ ꯑꯗꯨꯝ ꯍ ꯑꯗꯨꯗꯒꯤ ꯄꯨꯔꯒ ꯂꯥꯛꯄꯗꯣ ꯑꯗꯨꯝ ꯃꯅꯨꯡꯗ ꯊꯝꯕꯒꯤ ꯑꯣ
ꯎꯝ ꯍꯣꯏ ꯑꯁꯤꯗꯁꯨ ꯑꯃ ꯐꯥꯎ ꯂꯥꯛ ꯂꯩꯇꯕꯅꯤꯅ ꯑꯩꯈꯣꯏꯁꯨ ꯎꯄꯥꯏ ꯂꯩꯇ꯭ꯔꯦꯕ ꯑꯩꯈꯣꯏꯒꯤꯁꯨ ꯈꯔ ꯄꯨꯕꯗꯣ ꯀꯠꯀꯦꯔꯥ ꯈꯪꯗꯦꯕ
ꯎꯝ ꯎꯝ ꯀꯥꯏꯗꯦ ꯀꯥꯏꯗꯦ ꯆꯥꯕ ꯐꯪꯉꯗꯤ ꯀꯥꯏꯗ꯭ꯔꯦꯗ
ꯍꯣꯏ ꯑꯩꯗꯤ ꯍꯟꯗꯛꯇꯤ ꯑꯗꯨꯝ ꯑꯥꯗ ꯆꯥꯔꯒ ꯂꯥꯛꯄꯒꯤꯀꯣ ꯍꯧꯖꯤꯛꯇꯤ ꯆꯥꯅꯤꯡꯕ ꯐꯥꯎꯗꯦꯕ ꯄꯥꯛꯅ
ꯎꯝ ꯑ ꯑꯣꯏꯣꯏꯔꯝꯅꯦ
ꯅꯣꯏꯗꯤ ꯌꯥꯝ ꯍꯥꯎꯅ ꯆꯥꯔꯅꯤꯗꯣ
ꯎꯝ ꯍꯣꯏꯗ ꯃꯥꯅꯦꯗ
ꯈꯪꯗ꯭ꯔꯦ ꯀꯔꯤꯅꯣ ꯁꯥꯕꯅ ꯀꯨꯏ ꯌꯦꯟꯁꯥꯡ ꯊꯣꯡꯅ ꯆꯥꯀꯦꯔꯣ
ꯑꯩꯗꯤ ꯉꯁꯤ ꯀꯔꯤꯅꯣ ꯑ ꯑꯁ ꯑꯩ ꯑꯗꯨꯝ ꯍꯧꯔꯒ ꯂꯩꯔꯦ ꯃꯩꯇꯩꯂꯣꯟꯗ ꯅꯪꯅ ꯍꯥꯏꯕꯤꯕꯗꯣ ꯁꯋꯔ ꯂꯤꯞꯁꯣꯏ ꯁꯋꯔ ꯂꯤꯞꯇꯣ
ꯁꯧꯔꯤ
ꯑꯣ ꯁꯧꯗ꯭ꯔꯤꯒꯦ ꯑꯀꯥꯡꯕꯗꯣ ꯃꯣꯔꯅꯤꯡꯗ ꯊꯣꯡꯉꯦꯕ
ꯑꯥ
ꯀꯨꯃ ꯀꯔ ꯌꯥ ꯃꯤꯁꯀꯣꯅꯤ ꯍꯥꯏ
ꯀꯅꯥ
ꯗ꯭ꯔꯦ ꯃꯤꯁꯀ ꯇꯧ꯭ꯔ ꯇ
ꯍꯥꯏꯦ ꯐꯣ ꯌꯥꯔꯦ ꯇꯥꯎ
ꯍꯥ